ꯑꯣ ꯇꯥꯕ꯭ꯔꯣ
ꯇꯥꯞ ꯑꯣ ꯇꯥꯏ ꯇꯥꯏ
ꯑꯣ
ꯐꯖꯅ ꯁꯦꯡꯅ ꯇꯥꯏꯌꯦ꯫
ꯑꯣ ꯑꯗꯨꯗꯤ ꯌꯥꯝ ꯐꯔꯦ꯫
ꯀꯔꯤ ꯇꯧꯔꯤꯅꯣ
ꯑ꯭ꯁ ꯏꯔꯨꯕ ꯂꯣꯏꯔꯒ ꯑꯗꯨꯝ ꯁꯨꯝ ꯐꯝꯃꯒ ꯂꯩꯔꯦꯗ
ꯑꯣ ꯆꯥꯛ ꯏꯟꯖꯥꯡ ꯂꯣꯏꯅꯔꯕꯣ
ꯆꯥꯛ ꯏꯟꯁꯥꯡꯗꯤ ꯁꯣꯝꯕ ꯂꯣꯏꯔꯦ ꯉꯟ ꯇꯥꯗꯦ ꯎꯝ ꯆꯥꯗ꯭ꯔꯤ
ꯑ ꯀꯔꯤ ꯌꯦꯟꯖꯥꯡꯅꯣ
ꯉꯁꯤ ꯉꯥ ꯊꯣꯡꯕ
ꯋꯥꯎ ꯑꯥꯎ ꯌꯥꯝ ꯍꯥꯎꯕ ꯏꯟꯁꯥꯡꯅꯤꯅꯦ
ꯍꯧꯇꯦꯗ ꯉꯥ ꯊꯣꯡꯕꯕꯨ
ꯑꯣ ꯉꯥ ꯄꯥꯝꯗꯕ ꯃꯤꯔꯣ ꯍꯥꯎꯋꯦ ꯉꯥꯗꯤ ꯀꯔꯤ ꯍꯥꯏꯁꯤꯔ
ꯆꯥꯃꯟꯕꯒꯤꯀꯣ ꯃꯍꯥꯎ
ꯑꯥ ꯎꯝ ꯑꯗꯨ ꯍꯣꯏ ꯆꯥꯃꯜꯂꯗꯤ ꯍꯣꯏ ꯇꯧꯔꯝꯕꯁꯨ ꯌꯥꯏ ꯑꯗꯨ
ꯎꯝ ꯑꯩꯈꯣꯏ ꯑꯩꯈꯣꯏ ꯂꯩꯕ ꯃꯐꯝꯗꯨꯗꯤ ꯉꯥꯁꯦ ꯌꯥꯝ ꯍꯣꯡꯉꯦꯕ
ꯑꯥ
ꯑꯗꯨꯒꯤ ꯉꯥ ꯈꯛꯇ ꯑꯗꯨꯝ ꯆꯥꯔꯒ ꯂꯩꯕꯗꯣ
ꯑꯣ ꯑꯩꯈꯣꯏꯗꯅ ꯀꯔꯤ ꯉꯥꯁꯦ ꯀꯩ ꯍꯥꯏꯁꯤꯔ ꯐꯪꯗꯤ ꯐꯪꯕ ꯑꯗꯨ ꯑꯃꯨꯛ ꯉꯥꯍꯩꯗꯣ ꯈꯪꯕ ꯅꯠꯇ꯭ꯔꯣ ꯉꯥꯍꯩꯗꯣ
ꯍꯥ ꯑꯗꯨꯗꯣ ꯑꯗꯨꯗꯣ ꯈꯛꯇꯅꯦ ꯍꯣꯡꯕ
ꯑꯣ ꯉꯥꯍꯩꯗꯤ ꯆꯥꯅꯤꯡꯗꯦ ꯑꯩꯗꯤ
ꯑꯣ ꯉꯥꯍꯩꯁꯦ ꯃꯤ ꯈꯔꯅ ꯍꯣꯏ ꯑꯗꯨꯒ ꯏꯃꯥꯟꯅꯕ ꯈꯔ ꯂꯩ ꯃꯣꯏꯅ ꯉꯥꯍꯩ ꯆꯟ ꯆꯥ ꯉꯍꯩ ꯅꯠꯇ꯭ꯔꯗꯤ ꯆꯥꯅꯤꯡꯗꯦ ꯍꯥꯏꯕ ꯈꯣꯏꯁꯨ ꯂꯩꯍꯦꯕ ꯀꯩ ꯍꯥꯏꯁꯤꯔ ꯁꯔꯨꯗꯣ ꯃꯔꯨ ꯃꯥꯒꯤ ꯃꯔꯨꯗꯣ
ꯑꯝ
ꯑꯗꯨ ꯑꯇꯣꯞꯄ ꯉꯥꯗꯤ ꯑꯗꯨ ꯌꯥꯝꯃꯦ ꯍꯥꯏꯅ ꯑꯗꯨ ꯈꯣꯏꯗꯣ ꯆꯥꯗꯦꯕ ꯑꯗꯨ ꯆꯅꯤꯡꯗꯦ
ꯑꯩ ꯃꯅꯝ ꯑꯃ ꯂꯩꯌꯦꯀꯣ ꯑꯗꯨ ꯇꯟꯕ
ꯑꯥ ꯍꯣꯏ
ꯅꯪꯗꯤ ꯆꯥꯛ ꯆꯥꯔꯕ꯭ꯔꯣ
ꯆꯥꯗ꯭ꯔꯤ ꯆꯥꯛꯀ ꯑꯩꯈꯣꯏꯗ ꯍꯣꯡꯕꯗ ꯑꯃꯨꯛ ꯑ ꯑꯣꯛꯇꯣ ꯑꯣꯛꯇꯣ
ꯑꯣ ꯑꯣꯛꯁꯥ
ꯑꯥ ꯑꯥ ꯑꯗꯨꯗꯣ ꯑ ꯃꯤꯇꯤꯗ ꯐꯪꯉꯦꯕ ꯑꯗꯨꯗꯣ
ꯎꯝ ꯑꯣꯛꯁꯥ ꯍꯣꯡꯉꯗꯤ ꯅꯨꯡꯉꯥꯏꯅ ꯑꯣꯛꯁꯥꯗꯤ ꯆꯥꯕ ꯅꯨ
ꯍꯣꯏ ꯎꯝ ꯑꯗꯨꯗꯨ ꯀꯩ ꯍꯥꯏꯁꯤꯔ ꯑ ꯃꯐꯝꯗꯣ ꯀꯩ ꯍꯥꯏꯁꯤꯔ ꯍꯣꯡꯉꯁꯨꯀꯣ ꯁꯥ ꯁꯥꯗꯣ ꯐꯠꯇꯕ ꯃꯇꯝ ꯐꯠꯇꯕ ꯐꯪꯕꯁꯨ ꯂꯩꯌꯦꯕ ꯑꯗꯨꯒꯤ ꯃꯣꯏꯗꯤ ꯀꯩ ꯍꯥꯏꯁꯤꯔ ꯀꯨꯏ ꯀꯨꯏꯅ ꯊꯝꯕ ꯈꯣꯏꯗꯣ ꯑꯗꯨ ꯈꯣꯏꯁꯨ ꯂꯩ ꯌꯥꯎꯕꯒꯤ ꯎꯥꯎꯗꯅꯦ
ꯃꯄꯥꯟꯗ ꯃꯄꯥꯟꯗꯒꯤ ꯄꯣꯠꯆꯩ ꯁꯤꯡꯗꯤ ꯄꯥꯛ ꯍꯥꯎ ꯇꯕꯅꯤꯗ ꯍꯣꯏ ꯑꯩꯈꯣꯏꯔꯣꯝꯗ ꯆꯤꯡꯔꯣꯝꯗꯒꯤꯅ ꯍꯦꯟꯅ ꯍꯥꯎꯕꯅꯤ
ꯑꯥ ꯑꯥ ꯍꯣꯏꯑꯅ ꯑꯣꯏ ꯋꯥꯕꯖꯥꯠꯅꯤ ꯑꯗꯨꯒ ꯑꯃꯨꯛ ꯍꯣꯁꯇꯦꯜ ꯂꯩꯕꯅꯤꯅ ꯀꯣ ꯑꯃꯨꯛ ꯑꯃꯨꯛ ꯀꯩ ꯍꯥꯏꯁꯤꯔꯥ ꯚꯦꯖ ꯚꯦꯖ ꯚꯦꯖꯤꯇꯦꯔꯤꯌꯥꯟ ꯈꯣꯏꯁꯦ ꯌꯥꯝ
ꯎꯪ ꯑꯣꯑꯣ
ꯑꯗꯨꯒꯤ ꯑꯃꯨꯛ ꯍꯣꯁꯇꯦꯜꯗꯅ ꯑꯃꯨꯛ ꯁꯥ- ꯉꯥ ꯀꯩꯝ ꯄꯤꯗꯕ ꯗꯤ ꯆꯍꯤ ꯑꯃ ꯑꯅꯤ ꯂꯩꯔꯛꯄꯁꯦ ꯅꯣꯡꯃ ꯐꯥꯎ ꯍꯣꯁꯇꯦꯜꯗ ꯁꯥ-ꯉꯥ ꯄꯤꯗꯕꯅꯤꯅꯦ ꯑꯃꯨꯛ ꯀꯩ ꯍꯥꯏ ꯇꯥꯏ ꯌꯥꯝ ꯋꯥꯕꯗꯣ ꯑꯩꯈꯣꯏꯅ ꯂꯣꯠꯅ ꯂꯣꯠꯅ ꯊꯣꯡꯉꯒ ꯆꯥꯕ ꯃꯇꯝ ꯑꯗꯨ ꯈꯛꯇꯅꯦꯕ
ꯑꯩꯗꯤ ꯑꯗꯨꯒꯨꯝꯕ ꯍꯣꯁꯇꯦꯜꯗ ꯂꯩꯔꯗꯤ ꯁꯤꯒꯅꯤꯍꯦ
ꯎꯄꯥꯏ ꯂꯩꯇꯦ ꯀꯔꯤ ꯍꯥꯏꯁꯤꯔ ꯃꯤ ꯈꯔꯅ ꯈꯥꯡꯕ ꯉꯝꯗꯕ ꯑꯩꯈꯣꯏꯅ ꯑꯗꯨꯝ ꯚꯦꯟꯗ ꯊꯣꯛꯄꯤꯅꯦ ꯑꯗꯣ ꯑꯩꯈꯣꯏꯗꯤ ꯀꯔꯤ ꯍꯥꯏꯁꯤꯔ ꯔꯦꯟꯗ ꯂꯩꯒꯦ ꯍꯥꯏꯔꯁꯨ ꯑꯩꯈꯣꯏ ꯄꯦꯔꯦꯟꯁꯈꯩꯅ ꯑꯃꯨꯛ ꯌꯥꯅꯤꯡꯉꯣꯏꯗꯕꯗꯣ ꯑꯗꯨꯒꯤ ꯎꯄꯥꯏ ꯂꯩꯇꯕꯩ ꯑꯥ ꯍꯥ ꯍꯥ ꯑꯥ ꯑꯗꯨꯒꯤ
ꯂꯥꯏꯔꯤꯛ ꯇꯝꯕꯒꯤ ꯍꯥꯏꯅ ꯍꯣꯁꯇꯦꯜꯗ ꯂꯩꯕꯅ ꯍꯦꯟꯅ ꯐꯩꯗ
ꯍꯣꯏ ꯑꯗꯨꯕꯨ ꯀꯣ ꯀꯩ ꯍꯥꯏꯗ꯭ꯔꯥ ꯀꯣꯂꯦꯖ ꯀꯣꯂꯦꯖ ꯁꯨ ꯑꯣꯏꯕꯅꯤꯅꯀꯣ ꯀꯩ ꯍꯥꯏꯁ ꯑꯥ ꯃꯤ ꯀꯩ ꯍꯥꯏꯇꯥꯔꯦ ꯂꯥꯛꯅꯤꯡꯉ ꯂꯥꯛ ꯂꯥꯛꯅꯤꯡꯗ ꯇꯛ ꯀꯅꯥꯅꯁꯨ ꯈꯪꯕꯤ ꯌꯦꯡꯕꯤꯗꯕꯅꯤꯅꯀꯣ
ꯑꯣꯥꯑꯣ
ꯍꯣꯁꯇꯦꯜꯗ ꯂꯩꯕ ꯐꯥꯎ ꯀ꯭ꯂꯥꯁ ꯆꯠꯅꯤꯡꯗ꯭ꯔꯤꯀꯥꯟꯗ ꯑꯃꯨꯛ ꯔꯦꯟꯗ ꯊꯣꯛꯈ꯭ꯔꯗꯤ ꯁꯥꯅ ꯁꯥꯕꯅꯦ ꯁꯤꯗꯗꯤꯀꯣ ꯐꯅ ꯁꯥꯏꯕ ꯑꯗꯨꯒꯤ ꯀ꯭ꯂꯥꯁꯀ ꯂꯥꯛꯅꯤꯡ ꯑꯣꯏꯕ ꯂꯥꯞꯃꯟꯕꯒꯤ ꯁꯥꯃꯟꯕꯒꯤ
ꯎꯝ ꯑꯥꯁ ꯑꯩꯈꯣꯏꯔꯣꯝꯗꯁꯨ ꯌꯥꯝ ꯁꯥꯏ ꯍꯧꯖꯤꯛꯀꯥꯟꯗꯤ
ꯑꯥꯁ ꯑꯁꯤꯗꯗꯤ ꯐꯥꯒꯤ ꯅꯠꯇꯦ ꯁꯥꯕꯗꯣ ꯐꯣꯔꯇꯤꯅꯦ ꯐꯣꯔꯇꯤ ꯋꯥꯟ ꯐꯣꯔꯇꯤ ꯇꯨ ꯐꯣꯔꯇꯤ ꯊ꯭ꯔꯤ ꯐꯣꯔꯇꯤ ꯐꯣꯔ ꯐꯣꯔꯇꯤ ꯐꯥꯏꯚ ꯑꯗꯨꯒꯨꯝꯕꯗ ꯑꯗꯒꯤ
ꯑꯗꯨꯒꯨꯝꯕꯗꯗꯤ ꯌꯥꯎꯗꯦ ꯑꯗꯨꯑꯣꯏꯔꯁꯨ ꯌꯥꯝ ꯁꯥꯏ
ꯑꯩꯗꯤ ꯅꯨꯡꯗꯥꯡ ꯃꯤ ꯀꯥꯞꯊꯣꯛꯄꯗ ꯁꯥꯃꯟꯕꯒꯤ ꯀꯣ ꯅꯤꯡꯕ ꯑꯃ ꯑꯃꯨꯛ ꯐꯥꯎꯕꯅꯤꯅ
ꯑꯗꯨꯒ ꯀꯩ ꯍꯥꯏꯁꯦꯔ ꯑꯗꯨ ꯁꯥꯕꯗꯨꯗꯤ ꯀꯣ ꯀꯩ ꯍꯥꯏꯁꯤꯔ ꯑꯗꯨꯝ ꯀꯨꯂꯔꯒꯨꯝꯕ ꯅꯠꯇ꯭ꯔꯒ ꯐꯦꯟꯒꯨꯝꯕ ꯁꯤꯖꯤꯟꯅꯔꯗꯤ ꯈꯔ ꯐꯩꯑꯕ ꯑꯗꯨꯗ ꯑꯃꯨꯛ ꯀꯥꯡ ꯌꯥꯝꯕꯅꯦ ꯀꯥꯡ
ꯎꯪꯎꯝ
ꯀꯥ ꯌꯥꯝꯁꯤꯜ ꯂꯛꯄꯗꯣ ꯑꯗꯨꯗꯤ ꯑꯁ ꯁꯥꯎꯅꯤꯡ
ꯀꯥꯡꯁꯨ ꯌꯥꯝ ꯆꯥꯎꯋꯦꯀꯣ ꯑꯩꯉꯣꯟꯗ
ꯀꯥꯡꯅ ꯀꯥꯡꯅ ꯌꯥꯝꯕꯅꯦ ꯑꯗꯨꯗ ꯃꯔꯛ ꯃꯔꯛꯇ ꯊꯣꯡ ꯍꯥꯡꯉ ꯁꯥꯕꯅꯤ ꯊꯣꯡ ꯍꯥꯡꯉ ꯇꯨꯝꯗꯣꯏꯁꯦ ꯎꯆꯤ ꯆꯪꯉꯛꯑꯒ ꯑꯥ ꯎ ꯆꯪꯉꯛꯑꯒ ꯐꯃꯨꯡꯗ ꯀꯥꯈꯠꯂꯒ ꯑꯩꯈꯣꯏ ꯃꯊꯛꯇ ꯆꯦꯜꯂꯒ ꯑꯁ ꯎꯝ ꯌꯥꯝꯃꯦ ꯑꯥ ꯎꯆꯤ ꯈꯨ ꯌꯥꯝꯗꯤ ꯑ
ꯎꯆꯤꯗꯤ ꯀꯤꯖꯩꯗ ꯑꯩꯗꯤ
ꯍꯣꯏ ꯑꯗꯨꯒ ꯏꯃꯥꯟꯅꯕ ꯏꯃꯥꯟꯅꯕ ꯀꯨꯏꯗ꯭ꯔꯤ ꯃꯥꯕꯨ ꯎꯆꯤ ꯆꯪꯉꯒ ꯆꯤꯛꯄꯤꯕꯅꯤꯅꯦ ꯇꯨꯝꯃꯤ ꯀꯥꯟꯗ ꯅꯣꯛꯅꯤꯡꯕꯗꯣ ꯑꯗꯨꯒ ꯅꯨꯡꯗꯥꯡꯗꯅꯤꯀꯣ ꯄꯨꯡ ꯑꯍꯨꯝ ꯃꯔꯤ ꯑꯗꯨ ꯃꯇꯝꯅꯦ ꯊꯣꯡ ꯃꯥꯅ ꯑꯩꯈꯣꯏꯕꯨ ꯂꯣꯏ ꯍꯧꯒꯠꯍꯜꯂꯒ ꯍꯥꯠꯅꯤꯡꯉꯥꯏ ꯑꯗꯨꯁꯨ ꯐꯖꯅ ꯇꯨꯝꯃꯤ ꯀꯥꯟꯗꯅꯦꯕ ꯃꯥꯅ ꯂꯣꯏ ꯍꯧꯗꯣꯛꯑꯒ ꯎꯆꯤ ꯍꯥꯠꯅꯤꯡꯉꯥꯏ ꯍꯧꯗꯣꯛꯄꯅꯤꯗꯣ
ꯑꯣ ꯑꯗꯨ ꯀꯔꯤꯁꯨ ꯇꯧꯗꯕ꯭ꯔꯣ ꯆꯤꯛꯄꯗꯣ
ꯑꯥ ꯀꯩꯁꯨ ꯇꯧꯗꯕ ꯃꯥꯜꯂꯤꯗ ꯑꯩꯈꯣꯏꯅ ꯀꯩ ꯍꯥꯏꯁꯤꯔ ꯐꯥꯒꯤ ꯇꯧꯔꯒ ꯑꯦꯟꯇꯥ ꯚꯥꯏꯔꯁꯅ ꯑꯗꯨꯝ ꯍꯥꯏꯕꯤꯕ ꯖꯥꯠ ꯖꯥꯠ ꯅꯦ ꯀꯣ ꯍꯣꯁꯇꯦꯜ ꯁꯦ ꯎꯆꯤꯖꯦꯀꯣ ꯑꯥ ꯕꯤꯜꯗꯤꯡꯁꯦ ꯆꯥꯎꯕꯅꯤꯅꯀꯣ ꯀꯩ ꯍꯥꯏꯁꯤꯔ ꯑꯗꯨꯒ ꯑꯃꯣꯠ ꯃꯈꯣꯏꯗꯣ ꯄꯪꯂꯪ ꯂꯪꯊꯣꯛꯄꯅꯤꯅꯀꯣ ꯑꯥ ꯎꯆꯤ ꯌꯥꯝꯃꯦꯕ ꯑꯗꯨ ꯑꯥ ꯃꯊꯛ ꯁꯚꯦꯟ ꯐ꯭ꯂꯣꯔ ꯐꯥꯎ ꯑꯗꯨꯝ ꯀꯥꯔꯒ ꯂꯩꯗꯣꯏꯅꯦ ꯎꯆꯤꯈꯣꯏꯗꯣ ꯑꯗꯨꯝ ꯆꯪꯉꯒ ꯈꯣꯡꯎꯞ ꯈꯣꯡꯎꯞꯀꯤ ꯃꯔꯤꯒꯨꯝꯕ ꯑꯗꯨꯈꯣꯏꯒ ꯑꯗꯨꯝ ꯆꯤꯛꯊꯠꯂꯝꯃꯒ ꯑꯗꯨꯝ ꯂꯩꯗꯣꯏꯅꯦ ꯃꯣꯏꯅ
ꯑꯣ ꯑꯁ ꯇꯜꯂꯦ ꯎꯆꯤ ꯌꯥꯝꯕ ꯃꯐꯝꯗꯤ ꯑꯩꯗꯤ
ꯍꯣꯏ ꯑꯗꯨꯒ ꯈꯣꯡꯎꯞ ꯈꯔ ꯃꯄꯥꯟꯗ ꯊꯣꯛꯄ ꯌꯥꯕ ꯈꯣꯡꯎꯞ ꯀꯩ ꯍꯥꯏꯁꯤꯔ ꯑꯩꯈꯣꯏꯗꯤ ꯑꯗꯨꯝ ꯇꯣꯉꯥꯟ ꯇꯣꯉꯥꯟ ꯂꯩꯗꯅ ꯈꯣꯡꯎꯞꯇꯣ ꯑꯗꯨꯒꯨꯝꯕꯗꯤ ꯈꯔ ꯐꯕ ꯈꯣꯏꯗꯤ ꯐꯖꯅ ꯂꯣꯜꯂ ꯊꯝꯗ꯭ꯔꯗꯤ ꯑꯗꯨꯝ ꯍꯌꯦꯡ ꯍꯧꯒꯠꯄꯗ ꯀꯞꯅꯤꯡꯈ꯭ꯔꯅꯤ
ꯑꯣ ꯍꯑꯩꯗꯤ ꯎꯆꯤ ꯎꯆꯤ ꯃꯅꯥ ꯑꯥ ꯃꯥꯒꯤ ꯑꯁ ꯈꯔꯁꯨ ꯄꯤꯛꯄꯗꯣ
ꯑ ꯎꯇꯤꯟꯔꯣ ꯅꯠꯇꯦ ꯎꯇꯤꯟ ꯅꯠꯇꯦ ꯑꯁ ꯐꯤ ꯐꯤ ꯍꯦꯟꯅ ꯀꯩ ꯍꯥꯏꯁꯤꯔ
ꯎꯆꯤ ꯍꯥꯏꯔꯗꯤ ꯑꯗꯨꯝ ꯊꯨꯀꯠꯆꯈ꯭ꯔꯦꯗ ꯑꯥ ꯑꯥ ꯑꯥ ꯑꯥ
ꯃꯆꯥꯗꯣ ꯍꯦꯟꯅ ꯀꯤꯕꯅꯦ ꯍꯥꯏꯗꯤ
ꯃꯁꯛꯇꯨꯔꯣꯕ ꯃꯁꯛꯇꯨꯔꯣ
ꯑꯥ ꯃꯁꯛꯇꯣ ꯎꯔꯒ ꯑꯁ ꯑꯣꯛꯅꯤꯡꯕꯅꯦ ꯑꯩꯗꯤ ꯑꯗꯣ
ꯁꯄꯁ ꯎꯝ
ꯃꯤ ꯑꯇꯩꯗꯤ ꯑ ꯄꯥꯏꯔꯒ ꯁꯥꯟꯅꯔꯒ ꯇꯧꯋꯦ ꯑꯗꯣ ꯑꯩ ꯑꯩꯗꯤ
ꯑꯥ ꯑꯥ ꯍꯣꯏ
ꯉꯝꯅꯦ
ꯃ ꯃꯁꯛꯇ‌ꯣ
ꯎꯝ
ꯎꯝ ꯀꯔꯤ ꯏꯟꯁꯥꯡ ꯆꯥꯏꯌꯦ
ꯆꯥꯗ꯭ꯔꯤ ꯑꯈꯣꯏꯁꯨ ꯀꯩꯅ‌ꯣ ꯑꯥ ꯀꯔꯤ ꯑꯣꯏꯒꯅꯤ ꯑꯩꯈꯣꯏꯗ ꯑꯗꯨꯝ ꯍꯋꯥꯏ ꯑꯣꯏꯔꯅꯤ ꯆꯥꯔꯣꯏꯁꯤꯔ ꯈꯜꯂꯤ
ꯑꯁ ꯅꯨꯡꯇꯤꯒꯤ ꯗꯥꯜ ꯄꯤꯕꯥ
ꯗꯥꯜ ꯀꯩ ꯍꯥꯏꯁꯤꯔ ꯗꯥꯜꯃꯛꯇꯤ ꯅꯠꯇꯦꯗ ꯅꯨꯡꯇꯤꯒꯤ ꯗꯥꯜ ꯅꯠꯇꯦ ꯑꯗꯣ ꯀꯤꯠꯅꯤ ꯕꯤꯟꯁ ꯈꯣꯏ ꯈꯪꯕ ꯅꯇ꯭ꯔ‌ꯣ ꯀꯤꯠꯅꯤ ꯕꯤꯜ ꯍꯣꯏ ꯑꯗꯨꯒ ꯁꯒꯣꯜ ꯍꯋꯥꯏ ꯑꯁ
ꯑꯥ
ꯁꯒꯣꯜ ꯍꯋꯥꯏ ꯈꯪꯕ꯭ꯔꯥ
ꯑꯥ
ꯍꯋꯥꯏ ꯇꯛ ꯍꯥꯏꯕꯗꯨ
ꯍꯋꯥꯏ ꯀꯟ ꯇꯛ
ꯑꯥ ꯀꯟꯇꯛ ꯅꯠꯇꯕ ꯍꯋꯥꯏ ꯇꯛ ꯍꯥꯏꯅ ꯑꯃ ꯃꯆꯥ ꯃꯆꯥ ꯁꯒꯣꯜ ꯍꯋꯥꯏ ꯃꯨꯔꯒ ꯃꯆꯥ ꯃꯆꯥ
ꯑꯣ
ꯑꯗꯨꯒꯨꯝꯕ ꯄꯤꯌꯦ ꯑꯗꯨꯒ ꯀꯟꯇꯛꯁꯨ ꯄꯤꯌꯦꯀꯣ ꯗꯥꯜ ꯑꯗꯨꯝ ꯗꯥꯜ ꯃꯨꯁꯨꯔꯤ ꯍꯥꯏꯕ꯭ꯔꯥ ꯃꯁꯨꯔꯤ ꯍꯥꯏꯕ꯭ꯔꯥ
ꯑꯣ ꯗꯥꯜ ꯃꯈꯜ ꯃꯈꯜ ꯃꯈꯜ ꯄꯤꯕ
ꯑ ꯑꯗꯨꯒ ꯑꯗꯨ ꯀꯩ ꯍꯥꯏꯁꯤꯔꯥ ꯍ ꯑꯥ ꯍꯞꯇꯥ ꯑꯃꯒꯤꯀꯣ
ꯎꯝ
ꯑꯥ ꯑꯥ ꯅꯨꯡꯇꯤꯒꯤꯗꯤ ꯍꯋꯥꯏ ꯌꯥꯎꯋꯦꯕ ꯑꯗꯣ ꯃꯟꯗꯦꯗꯅ ꯆꯅꯥ ꯃꯨꯕꯗꯣ ꯑꯗꯨꯒ ꯑꯩ ꯑꯩ ꯕꯥꯏꯍꯥꯔ꯭ꯠ ꯑꯣꯏꯈ꯭ꯔꯦ ꯑꯌꯨꯛꯀꯤ ꯀꯩ ꯍꯥꯏꯁꯤꯔ ꯑꯌꯨꯛꯀꯤ ꯍꯤꯟꯖꯥꯡꯗꯤꯀꯣ ꯀꯩ ꯍꯥꯏꯖꯤꯔ ꯑꯗꯨꯝ ꯍꯦꯛ ꯂꯥꯛꯄꯗꯒꯤ ꯃꯟꯗꯦꯗ ꯄꯤꯕ ꯑꯦꯟꯖꯥꯡꯗꯣ ꯃꯊꯪ ꯁꯟꯗꯦꯁꯨ ꯄꯤꯒꯅꯤ ꯃꯊꯪ ꯃꯟꯗꯦꯁꯨ ꯃꯨꯛ ꯄꯤꯒꯅꯤ ꯃꯊꯪ ꯃꯊꯪ ꯃꯊꯪ ꯑꯗꯨꯝ ꯆꯞ ꯃꯥꯟꯅꯟ ꯄꯤꯗꯣꯏꯅꯦꯕ ꯍꯤꯟꯖꯥꯡꯗꯨꯗꯤ ꯔꯨꯇꯤꯟꯅꯦꯕ
ꯑꯣ
ꯑꯗꯨꯒꯤ ꯃꯟꯗꯦꯗ ꯆꯅꯥ ꯄꯤꯔꯅꯤ ꯇꯨꯏꯁꯗꯦꯗ ꯀꯤꯠꯅꯤ ꯕꯤꯟꯁ ꯄꯤꯔꯅꯤꯀꯣ
ꯑꯍꯥ
ꯋꯦꯅꯦꯁꯗꯦꯗꯅ ꯀꯩ ꯍꯥꯏꯁꯤꯔꯥ ꯑꯃ ꯆꯅꯥꯗꯤ ꯆꯅꯥꯅꯦ ꯑꯗꯨ ꯍ꯭ꯋꯥꯏꯠ ꯀꯂꯔꯗꯣ ꯈꯪꯕ꯭ꯔꯥ ꯑꯗꯨ ꯄꯤꯔꯅꯤ ꯑꯗꯨꯒ ꯍꯣꯏ ꯈꯔ ꯆꯥꯎꯋꯦ ꯈꯔ ꯆꯥꯎꯋꯦ ꯆꯅꯥꯗꯤ ꯃꯥꯟꯕ ꯑꯗꯨ
ꯑꯣ ꯑꯣ
ꯑꯗꯨꯒ ꯑ ꯗꯨ ꯒ ꯑꯗꯨ ꯊꯔꯁ ꯑꯣ ꯊꯥꯔꯁꯗꯦꯗꯅ ꯑꯃꯨꯛ ꯀꯩꯅꯣ ꯄꯀꯣꯔꯥꯗꯣ ꯄꯀꯣꯔꯥ ꯕꯣꯔꯥꯒꯤ ꯍꯦꯟꯖꯥꯡꯃꯨꯛ ꯄꯤꯔꯅꯤ
ꯇꯟꯂꯦ ꯑꯩ ꯄꯀꯧꯔ ꯆꯥꯒꯗꯕꯗꯣ
ꯑꯗꯨꯒ ꯑꯗꯨ ꯍꯦꯟꯖꯥꯡ ꯑꯃꯒ ꯑꯗꯨ ꯁꯒꯣꯜ ꯍꯋꯥꯏꯒ ꯀꯩꯅꯣ ꯍꯋꯥꯏ ꯀꯤꯠꯅꯤ ꯕꯤꯟꯁꯇꯨ ꯃꯤꯛꯁ ꯇꯧꯔꯒ ꯄꯤꯒꯅꯤ ꯊꯥꯔꯁꯗꯦꯗꯅ ꯑꯃꯨꯛ ꯀꯥꯟꯇꯛꯀ ꯀꯔꯤ ꯀꯔꯤꯅꯣ ꯃꯌꯥꯝ ꯃꯤꯛꯁ ꯇꯧꯔꯒ ꯑꯃꯨꯛ ꯄꯤꯔꯛꯑꯅꯤ ꯑꯗꯨꯗꯤ ꯀꯔꯤ ꯑꯗꯨꯗꯤ ꯑꯩꯁꯨ ꯈꯪꯗꯦ ꯀꯔꯤ ꯄꯤꯕꯅꯣ ꯑꯗꯣ ꯀꯟꯇꯛ
ꯑꯣ ꯑꯗꯣ ꯆꯥꯕꯕꯨꯗꯤ ꯆꯪꯕ꯭ꯔꯣꯅꯦ ꯑꯗꯨꯒꯨꯝꯕꯗꯣ
ꯑꯁ ꯍꯥꯎꯇꯦ-ꯍꯥꯎꯇꯦ ꯑꯗꯨꯒ ꯀꯦꯞꯁꯤꯀꯝ ꯉꯧꯕꯒꯨꯝꯕ ꯀꯦꯞꯁꯤꯀꯝꯒ ꯑꯂꯨ ꯉꯧꯕꯗꯣ ꯑꯗꯨꯃ ꯄꯤꯔꯛꯑꯅꯤ
ꯑꯗꯨꯗꯤ ꯈꯔ ꯍꯥꯎꯕ꯭ꯔꯣ
ꯑ ꯍꯥꯎꯇꯦ-ꯍꯥꯎꯇꯦ ꯑꯗꯨꯝ ꯃꯤꯡꯒꯤꯅꯦ ꯑꯂꯨꯒ ꯀꯦꯞꯁꯤ ꯀꯝ ꯍꯥꯏꯗꯤ ꯍꯥꯎꯗꯧ ꯃꯥꯟꯕꯅꯦ ꯑꯗꯣ ꯁꯨꯛꯍꯥꯎ ꯍꯥꯎꯇꯦ ꯃꯁꯛ ꯨ ꯍꯥꯎꯗꯤꯉꯥꯏ ꯃꯥꯟꯕꯅꯦ ꯍꯥꯎꯇꯦ ꯑꯗꯨꯒ ꯑ
ꯍꯥꯎꯕꯅꯦ
ꯁꯨꯡꯍꯥꯎ ꯍꯥꯎ ꯑꯩꯗꯤ ꯀꯥꯡꯁꯣꯏ ꯑꯃꯐꯧ ꯇ꯭ꯔꯥꯏ ꯇꯧꯗꯦ ꯑꯩꯒꯤ ꯃꯣꯏꯅ ꯁꯤꯗ ꯀꯥꯡ ꯑꯩꯗꯤ ꯀꯦꯞꯁꯤꯀꯝꯁꯦ ꯃꯣꯏꯅ ꯁꯤꯗ ꯀꯥꯡꯉꯧ ꯄꯤꯕꯗꯣ ꯑꯗꯨ ꯈꯛꯇ ꯉꯥꯏꯔꯤ ꯆꯥꯔꯤꯕ